ꯑꯣ
ꯍꯜꯂꯣ
ꯅꯨꯄꯥꯅ ꯀꯩ ꯍꯥꯏꯕ ꯑꯣꯏꯔꯝꯃꯒꯦ ꯐꯣꯟ ꯇꯧꯔꯛꯏꯗꯨꯕꯣ
ꯃꯆꯥꯅꯨꯄꯤꯁꯦ ꯋꯦꯠ ꯂꯤꯐꯇꯤꯡ ꯁꯥꯟꯅꯕꯅꯤꯅ ꯆꯦꯡ ꯊꯥꯡꯉꯨ ꯂꯥꯎ ꯍꯥꯏꯅꯤ
ꯋꯥꯎ ꯅꯪ ꯋꯦꯠꯂꯤꯞꯇꯤꯡ ꯁꯥꯟꯅꯕ ꯆꯠꯂꯕꯣ
ꯑꯩ ꯃꯁꯥ ꯌꯥꯝ ꯐꯕ ꯖꯥꯅꯤ ꯑꯩꯗꯤ ꯁꯤ ꯒ꯭ꯌꯥꯁ ꯁꯤꯂꯤꯟꯗꯔꯒꯥꯖꯦ ꯈꯨꯠ ꯅꯥꯝꯃꯅ ꯍꯦꯛꯇ ꯊꯥꯥꯡꯕꯤꯅꯤ
ꯃꯥꯜꯂꯦꯍꯦ ꯃꯥꯜꯂꯤꯀꯥꯟ ꯂꯦꯞꯐꯧꯔꯣꯗꯣ ꯇꯧꯇꯣꯔꯦ
ꯑꯩꯗꯤ ꯆꯦꯡ ꯕꯣꯔꯥ ꯒꯥꯁꯦꯀꯣ ꯏꯁ
ꯃꯥꯜꯂꯦꯃꯤ
ꯀꯩꯔꯣꯖꯤꯗ ꯅꯪꯒꯟꯖꯤꯗ ꯇꯥꯛꯁꯀ ꯊꯣꯡꯒꯠꯂ ꯍꯦꯛꯇ ꯄꯨꯕꯤꯅꯤ
ꯑꯦ ꯍꯥꯏ ꯆꯦꯡ ꯊꯥꯡꯖꯤ ꯂꯥꯎ ꯍꯥꯏꯔꯩꯔꯥꯕ
ꯍꯣꯏ
ꯎꯝ ꯅꯨꯡꯁꯤꯖꯤꯡꯗꯣ ꯅꯪꯅꯃꯨꯛ ꯈꯞꯇꯣꯏꯅꯦꯕ
ꯍꯥꯥ ꯑꯩꯅ ꯈꯞꯇ꯭ꯔꯤ
ꯀꯩꯅꯣ ꯅꯠꯇ꯭ꯔꯣ ꯆꯦꯡ ꯍꯣꯏ ꯆꯦꯡ ꯌꯥꯔꯦ ꯌꯥꯔꯦ ꯐꯔꯦ ꯐꯔꯦ ꯑꯗꯨꯕꯨ ꯑꯣꯏꯔꯗꯤ
ꯑꯗꯨꯕꯨ ꯑꯩꯅ ꯐꯣꯟ ꯄꯥꯏꯕꯤꯗ꯭ꯔꯕꯅꯤꯅ ꯏꯅꯥꯎꯄꯥ ꯑꯣꯏꯅ ꯊꯥꯡꯒ꯭ꯔꯦ
ꯍꯣꯏ ꯑꯩ ꯉꯁꯥꯏ ꯋꯥꯔꯤ ꯑꯃ ꯂꯩꯔꯝꯕꯗꯒꯤ ꯇꯠꯈꯤꯕꯗꯨ ꯀꯔꯤ ꯋꯥꯔꯤꯅꯣ
ꯀꯩ ꯋꯥꯔꯤꯅꯣ
ꯑꯁ ꯈꯪꯗꯦꯗ ꯌꯥꯔꯦ
ꯉꯥ ꯐꯥꯕ ꯉꯥꯛꯀꯤ ꯆꯧ
ꯑꯣꯉꯥꯛꯀꯤꯆꯧꯒꯤ ꯋꯥꯔꯤ ꯅꯪ ꯉꯥꯛꯀꯤꯆꯧ ꯇꯣꯏꯑꯣꯠ ꯆꯥꯔꯕ ꯅꯠꯇ꯭ꯔꯣ ꯉꯥꯀꯤꯆꯧꯗꯤ ꯇꯣꯏꯑꯣꯠ ꯆꯥꯒꯗꯕꯅꯤ
ꯅꯪꯅ ꯌꯥꯝ ꯇꯥꯡꯅ ꯄꯨꯕꯤꯔꯛꯄꯗꯣ ꯑꯩꯅ ꯊꯣꯡ ꯍꯩꯇꯗꯅ ꯌꯥꯝ ꯀꯟꯅ ꯍꯥꯎꯒꯤꯗ꯭ꯔꯦ
ꯁꯨꯝ ꯑꯩ ꯑꯩ ꯑꯩꯅ ꯅꯉꯣꯟꯗ ꯄꯤꯒꯤꯃꯤꯀꯣ ꯉꯍꯥꯟꯃꯨꯛ
ꯎꯝ
ꯅꯪꯅ ꯑꯗꯨꯝꯕ ꯐ꯭ꯔꯤꯗ ꯃꯥꯡꯍꯟꯕ ꯀꯔꯤ ꯑꯩꯅ ꯁꯣꯝꯗꯗꯤ ꯆꯥ ꯈꯣꯡ ꯈꯨꯠꯀꯖꯦ ꯀꯩꯏ ꯆꯨꯒꯩ ꯃꯁꯤꯗꯩꯖꯤꯗ ꯏꯁꯤꯠꯂꯒ ꯏꯃꯥꯟꯅ ꯃꯌꯥꯝꯒ ꯇꯧꯔ ꯐꯥꯔꯤꯃꯤꯗꯣ ꯑꯗꯒꯤ ꯑꯩꯅ ꯃꯣꯏꯗ ꯍꯥꯏꯔꯤꯃꯤ ꯉꯥꯒꯤꯖꯧꯗꯨꯗꯤ ꯑꯩ ꯂꯧꯔꯒꯦ ꯇꯣꯉꯥꯟꯅ ꯃꯌꯥꯝ ꯃꯌꯥꯝ ꯃꯣꯏꯅ ꯂꯣꯏ ꯄꯤꯊꯣꯛꯄꯤꯔꯛꯑꯦ ꯑꯗꯨꯖꯨ ꯃꯣꯏꯒ ꯑꯃ ꯂꯧꯍꯧꯕꯖꯥꯠ ꯅꯠꯇꯦ ꯑꯗꯨꯒ ꯑꯁ ꯃꯣꯏꯅ ꯑꯩꯉꯣꯟꯗ ꯅꯣꯏ ꯑꯗꯨꯗꯒꯤ ꯕꯣꯔꯥꯈꯤꯇ ꯂꯩꯔꯛꯑꯣ ꯍꯥꯏꯕꯖꯨ ꯀꯨꯏꯔꯕꯅꯤ ꯑꯩ ꯍꯧꯖꯤꯛꯐꯥꯎ ꯂꯩꯗ꯭ꯔꯤ ꯑꯩꯉꯣꯟꯗ ꯃꯣꯏ ꯋꯥꯔꯧꯕꯅ ꯂꯣꯏꯔꯦ ꯀꯨꯏꯔꯦ ꯃꯣꯏ ꯅꯍ ꯑꯩꯈꯣꯏꯅ ꯍꯥꯏ ꯑꯩꯈꯣꯏꯅ ꯃꯉꯣꯟꯗ ꯍꯥꯏꯔꯤꯁꯦ ꯀꯇ ꯂꯩꯔꯛꯇꯦꯅ
ꯎꯝ
ꯑꯩ ꯃꯊꯪ ꯃꯔꯣꯟ ꯑꯃꯨꯛ ꯂꯥꯛꯄꯗꯗꯤ ꯕꯣꯔꯥꯁꯤꯗ ꯂꯩꯇꯕ ꯌꯥꯗ꯭ꯔꯦ ꯅꯪꯅ ꯂꯩꯔ ꯊꯝꯃꯣ ꯄꯩꯁꯥ ꯄꯨꯊꯣꯛꯑꯒ
ꯂꯣꯏꯔꯈꯦ
ꯋꯥꯎ
ꯑꯩꯗꯤ ꯂꯩꯒꯦ ꯈꯟꯕꯅꯦ ꯅꯪꯅ ꯑꯩ ꯊꯣꯛꯂꯛꯄ ꯀꯨꯏ ꯆꯪꯉꯦꯅ ꯄꯣꯃ ꯆꯠꯈꯤꯕ ꯅꯠꯇ꯭ꯔꯥ
ꯏꯁꯇꯥꯔꯅꯤꯡꯗ ꯑꯩꯅ ꯁꯥꯎꯅꯤꯡꯉꯛꯄ ꯍꯥꯏꯇꯥꯔꯦ ꯃꯤ ꯌꯥꯝ ꯀꯨꯏꯅ ꯂꯥꯛꯑꯒ ꯃꯥꯅ ꯑꯩꯅꯔ ꯂꯥꯛꯩ ꯂꯥꯛꯑꯒ ꯑꯩꯅ ꯃꯥꯅ ꯀꯤꯂꯣꯃꯤꯇꯔ ꯀꯨꯟꯊ꯭ꯔꯥ ꯅꯤꯐꯨꯒꯤ ꯆꯥꯡ ꯂꯥꯛꯑꯦ ꯑꯗꯨꯒ ꯑꯩꯅ ꯑꯃꯨꯛ ꯉꯥꯏꯍꯜꯂꯗꯤ ꯀꯅꯥꯅ ꯁꯥꯎꯔꯗꯅꯣ ꯑꯝꯇ ꯍꯥꯏꯌꯨꯅꯦ
ꯑꯩꯅ ꯉꯥꯛꯇ ꯉꯥꯏꯈꯣꯅ ꯑꯩꯅꯗꯤ ꯁꯣꯝꯗꯅ ꯕꯣꯔꯥꯗꯣ ꯂꯩꯒꯦꯅ
ꯀꯩꯝꯇ ꯇꯧꯔꯒ ꯅ ꯑꯦꯝꯗ ꯀꯩꯝ ꯇꯧꯕ ꯊꯕꯛ ꯏꯪꯈꯥꯡ ꯇꯧꯕꯁꯤ ꯅꯠꯇꯕꯅꯤꯗꯗꯤ ꯗꯤꯜꯂꯦ ꯂꯩꯕꯗ꯭ꯔꯣ ꯃꯥꯅ ꯑꯗꯨꯒ ꯑꯩꯅ ꯉꯥꯏꯍꯜꯂ ꯑꯩꯅ ꯉꯥꯏꯕꯅꯤ ꯑꯗꯨꯝ ꯑꯩ ꯂꯥꯞꯄꯨ ꯂꯥꯛꯑꯅꯤ ꯅꯪ
ꯎ
ꯑꯗꯤ ꯏꯒ ꯀꯥꯔꯛꯑꯦ ꯍꯥꯏꯕꯅꯤꯗ
ꯅꯪꯅ ꯒꯥꯔꯤꯗ ꯂꯥꯛꯄꯒ ꯈꯣꯡꯅ ꯊꯣꯂꯛꯄ ꯑꯩꯒ ꯀꯃꯥꯏꯅ ꯃꯥꯟꯗꯣꯏꯅꯣ
ꯀꯤꯂꯣꯃꯤꯇꯔ ꯅꯤꯐꯨꯁꯤ ꯒꯔꯤꯗ ꯂꯥꯛꯄꯁꯤꯒ ꯅꯪ
ꯍꯂꯣ ꯂꯣ ꯍꯜꯂꯣ ꯀꯩꯗꯧꯅꯦꯦ ꯑꯜꯥ ꯑꯥ